ꯑꯧ ꯇꯥꯏ ꯏꯇꯥꯎ
ꯑꯧ ꯀꯩꯗꯧꯔꯝꯃꯤꯅꫭ ꯎꯝ ꯎ ꯐꯃꯒꯜꯗꯗ
ꯑꯩꯁꯨ ꯑꯗꯨꯝ ꯐꯃ ꯂꯩ ꯆꯤ ꯆꯥꯔꯨ
ꯎꯝ ꯆꯔꯦ
ꯍꯝ ꯑ ꯗꯤ ꯀꯩ ꯀꯩ ꯍꯔꯒꯦ ꯃꯁꯤꯒꯤ ꯊꯕꯛ
ꯎꯝ ꯑꯗꯨꯝ ꯌꯨꯝꯗ ꯐ꯭ꯔꯤ ꯑꯣꯏꯅ ꯂꯩꯕ ꯍꯥꯏꯕꯗꯨꯅꯤꯗ
ꯎꯝ
ꯀꯃꯦ ꯊꯅꯦ ꯆꯔꯁꯤꯗ
ꯑꯧꯔꯣ
ꯎꯝ
ꯆꯣꯔꯤꯗ ꯆꯠꯂꯝꯗ
ꯑꯣ ꯍꯦꯡꯉꯅꯒꯦꯅ
ꯍꯣꯏ ꯑꯩꯗꯣ ꯉꯁꯤ ꯑꯌꯨꯛꯀꯤꯗ ꯊꯦꯡꯅ ꯆꯥꯕꯗꯨꯒꯤ
ꯑꯥ ꯕꯣꯜ ꯌꯦꯡꯒꯤꯔ ꯅꯪꯒ
ꯍꯣꯏ ꯌꯦꯒꯅꯤ ꯚꯥꯏ ꯑꯁ ꯖꯔꯁꯤꯅꯥꯝ ꯁꯤ ꯅꯝꯕꯔ ꯁꯚꯦꯟꯕꯨ ꯄꯣꯛꯍꯟꯅꯤꯡꯉꯥꯏꯅꯤ ꯑꯩꯈꯣꯏꯗꯤ ꯑꯩꯗꯤ ꯏꯁꯄꯦꯟ ꯄꯦꯥꯗꯔꯤꯌꯦ
ꯎꯝ ꯐꯩ ꯐꯥꯏ
ꯎꯝ ꯔꯣꯅꯥꯜꯗꯣ ꯄꯨꯍꯟꯗꯣꯏꯅꯤ ꯁꯤꯗꯤ ꯀꯩꯝ ꯇꯧꯗ ꯚꯥꯏ ꯀꯣꯆꯤꯡ ꯆꯠꯀ ꯔꯣꯅꯥꯜꯗꯣ ꯄꯣꯛꯍꯟꯗꯣꯏꯅꯦꯕ
ꯑ ꯑ
ꯀꯣꯆꯤꯡ ꯆꯠꯂꯒ ꯑꯗꯨꯃꯥꯏꯅ ꯇꯧꯋꯦ ꯑꯩꯗꯤ ꯍꯟꯗꯛꯇꯤ
ꯑ
ꯅꯪꯗꯤ
ꯀ ꯆꯕ꯭ꯔꯦ
ꯑꯁꯁꯤ ꯇꯥꯔꯕ
ꯐꯥꯏ ꯎꯝ ꯇꯥꯏ
ꯎꯝ ꯅꯪꯒꯦ ꯀꯩ
ꯍꯟꯗꯛꯇꯤ ꯀꯩꯁꯨ ꯇꯧꯋꯦ ꯑꯩꯗꯤ ꯑꯗꯨꯝ ꯌꯂꯒ ꯂꯩꯔꯒ ꯂꯑꯦ
ꯑꯣ ꯈꯨꯟꯗ ꯂꯩꯕ꯭ꯔꯣ ꯍꯥꯏꯁꯦ
ꯑꯍ ꯇꯝꯄꯥꯛꯛꯇ ꯂꯩꯕꯅ ꯑꯩꯈ ꯏꯄꯅꯤ ꯂꯩꯕꯅꯦ
ꯑ
ꯑꯗꯨꯝ ꯁꯥꯟꯅꯕ ꯆꯠꯄ ꯑꯃꯨꯛ ꯍꯜꯂꯛꯄ ꯇꯨꯝꯕ ꯆꯥꯕ ꯑꯃꯨꯛ ꯁꯥꯟꯅꯕ ꯆꯠꯄ ꯂꯩꯗ
ꯎ ꯁꯣꯅꯥꯄꯗꯤꯤ ꯣꯜ꯭ꯔꯣ
ꯑꯣꯦ
ꯑꯦ ꯀꯩꯁꯅꯕ꯭ꯔꯣ ꯌꯥꯝꯅꯨꯡꯉ ꯀꯍꯦ ꯑ ꯑ ꯇꯥꯎꯏ ꯇꯏꯦ
ꯑꯥ ꯑ ꯕꯛ ꯇꯝꯕꯅꯦ ꯍꯟꯗꯛꯇꯤ ꯇꯥꯔꯔꯕꯕꯥ ꯅ ꯈꯟꯇꯗꯅꯦ ꯍꯜꯂꯣ